ꯀ꯭ꯔꯤ ꯇꯧꯔ ꯂꯩꯕ꯭ꯔꯣ ꯗꯨꯀꯥꯟꯗꯔ
ꯇꯧꯗꯦ ꯗꯨꯀꯥꯟꯗꯨ ꯅꯠꯇꯦ ꯉꯁꯤ ꯗꯨꯀꯥꯟ ꯊꯂꯦ
ꯇꯔꯤꯒꯤ
ꯑꯩꯈꯣꯏꯒꯤ ꯄꯣꯠꯇꯣ ꯂꯩꯇꯕ ꯆꯦꯅ ꯉꯁꯤꯊꯈ꯭ꯔꯁꯨ ꯌꯥꯅꯤ ꯍꯥꯏꯕ ꯐ ꯌꯥꯕꯨ ꯀꯥꯟꯗ ꯑ ꯍꯥꯏꯔꯦ ꯇꯄ ꯍꯥ
ꯌꯥꯝ ꯐꯌꯦꯅ ꯑꯗꯨꯗꯤ ꯍꯣꯂꯤꯗꯦꯒ ꯐꯟꯒꯦ ꯍꯦ ꯃꯤꯗꯤ
ꯑ
ꯑꯥ ꯅꯨꯡꯉꯥꯏꯗ꯭ꯔꯣ ꯌꯨꯝꯗ ꯂꯩꯕꯗꯣ
ꯂꯅꯨꯡꯉꯅꯨꯡꯉ ꯂꯩꯕ ꯃꯛ ꯅꯨꯡꯉꯥꯏꯕ ꯂꯩꯈ꯭ꯔꯦ ꯗ ꯌꯨꯝꯗꯂꯌꯦ ꯇꯨꯃꯒꯂꯌꯦ ꯍꯤꯄꯔꯂꯦ
ꯑꯣ ꯅꯪꯒꯕꯥꯒꯗꯤꯀꯣ ꯍꯣꯏ ꯄꯤꯗꯂꯥꯏꯗꯤ ꯇꯨꯝꯗꯤ ꯇꯨꯝꯕꯅꯦ ꯑꯗꯨꯏꯅꯦ ꯆꯥꯎꯕꯗꯣ
ꯋꯥꯛꯀꯤꯝꯒꯨꯝꯕꯁꯨ ꯍꯦꯛ ꯍꯦꯛ ꯆꯠꯂꯣꯈ꯭ꯔꯤꯔꯣ
ꯑꯗꯨꯝꯃꯨꯛ ꯁꯕꯗꯒ ꯃꯥꯅ ꯋꯥꯀꯜ ꯆꯠꯀꯦꯔꯣ
ꯅꯨꯡꯗꯥꯡꯒꯨꯝꯕ ꯆꯠꯄ ꯌꯥꯏꯅ ꯆꯥꯛ ꯆꯥꯗꯕ ꯃꯇꯥꯡꯗ
ꯅꯨꯗꯥꯡꯕꯨꯗꯤ ꯁꯥꯡꯂꯦꯅ ꯃꯦꯖꯁꯤ ꯈꯪꯉꯗꯤ ꯆꯠꯁꯤꯔꯥ ꯍꯥꯏꯅ ꯈꯔ ꯂꯩꯕ ꯅ ꯄꯥꯛꯇ
ꯆꯠꯂꯣ ꯆꯠꯂꯣ ꯅꯍꯥꯟ ꯀꯕꯤ ꯎꯅ ꯍꯥꯏꯕꯗꯣ ꯑꯔꯦꯁꯇꯤ ꯌꯥꯝ ꯆꯥꯎꯋꯤ ꯅꯍꯅ
ꯀꯤ ꯇꯥꯔꯨꯅꯦ ꯎꯄꯥꯏ ꯂꯩꯇ꯭ꯔꯦ ꯑꯩꯅ ꯅꯠꯇꯦꯅ ꯃ ꯆꯒ ꯆꯥꯕꯅꯦ ꯅ ꯏ
ꯑꯗꯨꯅꯦ ꯅꯣꯏ ꯅꯤꯡꯉ ꯅꯣꯏꯕꯁꯨ ꯅꯠꯇꯦ ꯄꯤꯛꯂꯤ ꯄ ꯄꯁꯅꯇꯦ ꯀꯣ ꯑꯩ ꯀꯁꯤꯅꯦ ꯍꯥꯏꯌꯣꯅ ꯆꯥꯎꯋꯦ ꯍꯥꯏꯔꯗꯤ
ꯎꯝ ꯑꯩꯁꯇ
ꯑꯩ ꯈꯨꯁꯤ ꯅꯣꯏ ꯅꯣꯏꯒꯤ ꯆꯠ ꯆꯔꯒ ꯑꯩ ꯆꯥꯎꯕ꯭ꯔꯥꯅ ꯍꯉꯣ ꯍꯥꯌꯣ ꯄꯩꯁꯥꯅ ꯆꯥꯔꯒ ꯅꯣꯏꯕꯅꯦ ꯅ ꯋꯥ ꯂꯧꯗꯦ ꯍꯥꯏꯌꯣꯀꯣ
ꯐꯔꯤ ꯇꯧꯔ ꯂꯏꯕ꯭ꯔꯣ ꯅꯪꯗ
ꯏꯁꯁ ꯉꯁꯤ ꯇꯥꯎꯗꯠꯂꯒ ꯑꯃꯨꯛꯇ ꯊꯦꯡ ꯉꯍꯜꯂꯛꯄ ꯉꯁꯤ ꯆꯞ ꯆꯥꯅ ꯂꯣꯏꯔꯒ ꯑꯗꯨꯝ ꯂꯩꯌꯦꯗ
ꯇꯣꯝ ꯇꯒ ꯀꯅꯥ ꯀꯅ ꯂꯩ
ꯏꯃꯥꯟꯅꯕꯤꯁꯨ ꯂꯩꯌꯦ ꯉꯁꯤꯁꯨ ꯑꯃꯨꯛ ꯕꯣ ꯁꯅꯕ ꯆꯠꯁꯦꯅ ꯑꯃꯨꯛ ꯍꯥꯏꯔꯛꯑꯦ
ꯑꯁ ꯌꯥꯏꯌꯦ ꯅꯣꯏꯁꯦ ꯕꯗꯤꯝꯕꯉ ꯂ
ꯌꯦꯡꯉꯤꯗ ꯖꯄꯥꯟꯕꯨ ꯁꯞꯄꯣꯔꯠ ꯇꯧꯔꯒ ꯁꯤꯈꯦ ꯅꯨꯡꯁꯤꯕꯅ
ꯑ ꯑꯩꯗꯤ ꯕꯖꯦꯜꯕꯨ ꯇꯧꯕꯅꯦ ꯑꯗꯨꯕꯨ ꯖꯄꯥꯟ ꯈꯣꯏꯕꯨ ꯅꯨꯡꯁꯤꯕꯨꯅ ꯂꯣꯏꯔ
ꯑꯦꯁꯤꯌꯥ ꯑꯦꯁꯤꯌꯥꯒꯤ ꯏ ꯈꯔ ꯂꯩꯕꯅꯤꯅꯀꯣ ꯅꯨꯡꯁꯤꯕ ꯆꯪꯕ ꯑꯗꯨꯏꯒꯤ
ꯌꯥꯝ ꯅꯨꯡꯁꯤꯌꯦ ꯀꯞꯂꯒ ꯂꯩꯥꯛꯕꯗꯣ
ꯑꯁꯤ ꯖꯔꯁꯤ ꯅꯝꯕꯔ ꯊꯥꯔꯇꯤꯟꯒꯤꯗꯤ ꯐꯖꯥꯏꯍꯦ
ꯑ ꯑꯗꯨꯣ ꯀꯦꯞꯇꯦꯟꯔꯒꯅꯥꯔꯣ
ꯑ
ꯌꯥ
ꯍꯦꯔꯣꯒꯨꯝꯕ ꯀꯥꯕ ꯌꯥꯒꯅꯤ ꯃꯣꯏꯗꯤ ꯃꯣꯗꯦꯦꯜꯣꯒꯨꯝꯕ
ꯍꯣꯏ
ꯣꯔꯤꯒꯤꯗꯤ ꯍꯦꯟꯅ ꯄꯩꯁꯥ ꯇꯥꯡꯒꯅꯦꯕ ꯇꯥꯟꯒꯅꯦꯕ
ꯎꯝ
ꯑꯗꯨ ꯑꯣꯏꯔꯁꯨ ꯃꯣꯏ ꯃꯣꯏ ꯄꯥꯝꯕ ꯑꯗꯨꯝ ꯇꯣꯉꯥꯟꯕꯅꯤꯅ
ꯎꯝ ꯐꯖꯩ ꯍꯥꯏꯅ ꯌꯦꯡꯉꯒ ꯂꯩꯕꯅꯦ ꯑꯩꯁꯨ
ꯅꯣꯡꯒꯨꯝꯕ ꯆꯨꯕ꯭ꯔꯅꯅꯨꯡꯉ ꯍꯥꯏꯗꯁꯤꯒꯣ
ꯁꯨꯗ ꯑꯗꯨ ꯃꯃꯃꯤ ꯅ ꯃꯃ
ꯎ ꯍꯅꯨꯕꯥꯗꯣ ꯅꯣꯏ ꯅꯣꯏꯒꯤ ꯍꯨꯕꯥ ꯑꯣ ꯃꯔꯛ ꯃꯔꯛꯇ ꯀꯧꯗꯔ ꯑꯩ ꯅꯍ ꯍꯟꯗ ꯑꯩ ꯄꯥꯏꯈꯠꯇꯕ
ꯑꯣꯁꯨ ꯄꯩꯁꯥ ꯕꯅꯦ ꯄꯦꯅ
ꯁꯥꯡꯒꯁꯨꯁꯪꯅꯦꯗ
ꯎꯝ ꯅꯍꯥꯟ ꯅꯨꯡꯗꯥꯡꯗ ꯄꯨꯡ ꯇꯔꯥ ꯑꯗꯨꯏꯗ ꯇꯧꯔꯛꯄꯅꯤ ꯑꯗꯨꯒ ꯄꯥꯏ ꯈꯥꯇ ꯑꯗꯨꯅꯦꯕ ꯑꯩꯅ ꯑꯗꯨ ꯍꯟꯖꯤꯟ ꯍꯟꯖꯤꯟ ꯇꯧꯔꯛꯄ ꯑꯗꯨꯒꯤꯪ ꯑꯩꯅ ꯀꯔꯤ ꯂꯩꯕ꯭ꯔꯥ ꯍꯥꯏꯔꯒ ꯑꯁ ꯑꯩꯅ ꯅꯨꯡꯊꯤꯟꯜꯗ ꯃꯥꯕꯨ ꯀꯣꯜ ꯇꯧ ꯕꯗ ꯇꯧꯕꯤꯕ ꯃꯇꯝꯗ ꯃꯥ ꯊꯕꯛ ꯆꯤꯟꯕ ꯃꯥꯜꯂꯦꯕ ꯑꯩꯁꯨ ꯃꯥꯒꯤ ꯀꯣꯜꯕꯒꯤ ꯀꯣꯜ ꯕꯦꯛꯇꯤ ꯇꯧꯕꯅꯦꯕ ꯑꯗꯨꯒꯤ ꯑꯁ ꯑꯁꯤ ꯁꯦꯡꯗꯣꯛꯄꯤꯗ꯭ꯔꯗꯤ ꯅꯣꯏ ꯑꯩꯕꯨ ꯀꯩꯅꯣꯝꯃ ꯈꯔ ꯂꯩꯒꯅꯤ ꯑꯗꯨꯒꯤ ꯁꯦꯡꯗꯣꯛꯀꯦ ꯍꯥꯏꯅ ꯀꯣꯜ ꯇꯧꯔꯛꯄꯅꯦ ꯍꯩ ꯄꯦꯛꯈꯥꯛꯄꯒ ꯃꯥꯅ ꯊꯝꯈ꯭ꯔꯕ ꯑꯗꯨꯒꯤ
ꯑꯥ ꯃꯔꯥꯛ ꯃꯔꯛꯇꯨꯗꯤ ꯀꯣ ꯃꯥꯁꯦ ꯀꯣꯒꯨꯝꯕ ꯇꯧꯔꯒ ꯅꯨꯡꯉꯥꯏꯕ꯭ꯔꯣ ꯑꯗꯨꯒꯨꯝꯕ ꯍꯪꯉꯒ ꯑꯗꯨꯝ ꯈꯝꯅꯦꯕ ꯅꯍꯥꯟꯗꯨꯗꯤ ꯅꯨꯅꯤꯠ ꯇꯔꯥꯒꯨꯝꯕ ꯋꯥꯔꯤ ꯁꯥꯕꯅꯤꯅ ꯑꯩꯗꯣ ꯁꯥꯅꯤꯡꯗꯕ
ꯃꯤ ꯇꯔꯥꯕꯣ ꯍꯥꯏ ꯀꯣ ꯄꯨꯡꯈꯥꯏꯕ ꯄꯨꯡꯉ ꯑꯃ
ꯑꯣ ꯃꯒꯤ ꯐꯖꯅꯦ ꯍꯪꯕꯅꯤꯅꯀꯣ ꯍꯣꯏꯗꯤꯕꯤꯒꯤ ꯁꯥꯡꯅꯤꯡꯉꯥꯏꯁꯨ ꯂꯩꯇꯦꯗ ꯎꯝ
ꯑꯗꯨꯒ ꯃꯥꯅ ꯍꯟꯖꯤꯟ ꯍꯟꯖꯤꯟ ꯀꯣꯜ ꯇꯧꯔꯛꯄ ꯑꯗꯨꯅ ꯑ ꯌꯥꯗ꯭ꯔꯦ ꯏꯪꯀ ꯃꯥ ꯀ ꯄꯔꯋꯥꯄꯅ ꯍꯥꯏ ꯐꯔ ꯐꯔ ꯊ
ꯃꯤꯁꯤꯡꯁꯦ
ꯑꯣ
ꯂꯣꯟꯅꯦꯦ
ꯍꯥꯅꯨꯕ ꯍꯥꯏꯕꯨ ꯀꯕꯤꯀꯦ ꯋꯥꯔꯤ ꯁꯥꯥꯖꯒ ꯂ ꯂꯩꯕꯣ ꯑꯗꯨꯝꯗꯥꯡꯗꯥꯥꯏ
ꯁꯦꯡꯅꯒꯤꯅꯦ ꯑꯅꯕꯥ ꯑꯣꯏꯔꯁꯨꯀꯣ
ꯎꯝ
ꯎꯝ
ꯍꯧꯖꯤꯛ ꯀꯥꯟꯗꯤꯅ ꯕꯦꯁ ꯇꯥꯏꯌꯦ ꯍꯥꯏꯌꯦ ꯃꯥꯅ
ꯑꯣ ꯐꯖꯅꯀꯣ ꯕꯥꯜ ꯄꯥꯏꯕꯒꯤ ꯑꯣꯏꯔꯝ
ꯑ ꯃꯥꯕꯨ ꯀꯧ ꯁꯣ ꯑꯗꯨꯝ ꯄꯥꯏꯔ ꯑꯦ ꯇꯁꯨꯔꯤꯄ꯭ꯂꯥꯏ ꯑꯗꯨꯝ ꯔꯤꯒꯨꯂꯥꯏ ꯇꯧꯋꯦ ꯇꯨꯝꯈꯒꯦꯀꯣ ꯕꯦꯁ ꯐ꯭ꯔꯦꯟꯒꯨꯝꯕ ꯑꯗꯨꯝ ꯇꯦꯛ ꯁꯥꯔꯛꯑꯦ
ꯑ ꯑ ꯑ ꯍꯡꯅ ꯑꯩ ꯑꯩꯒꯤ ꯕꯦꯁ ꯐ꯭ꯔꯦꯦ ꯍꯥꯏꯌꯦ ꯃꯥ ꯅꯥꯏꯍꯥꯎꯅ ꯍꯥꯏꯌꯦ ꯍꯥꯏꯑꯦ ꯅꯪꯁꯦ ꯑꯩꯒꯤ ꯕꯦꯁ ꯐ꯭ꯔꯦꯟꯅꯦꯅ
ꯑꯦꯁꯃꯔꯅꯦ ꯍꯥꯏꯌꯦ
ꯀꯂꯛꯆꯗꯦꯗꯥ ꯍꯣꯏꯗꯤ ꯑꯣꯏꯖꯥꯔꯁꯨ ꯀꯥꯏꯗꯦ ꯃꯥꯒꯤ ꯅ ꯃꯔꯔꯐ ꯁꯦꯐꯇꯤ ꯇꯧꯗꯤ ꯇꯧꯗꯕꯅꯤ ꯑꯩꯗꯤ ꯍꯣꯏ ꯃꯥꯁꯦ ꯃꯤ ꯐꯥꯗꯤ ꯐꯥꯏꯌꯦꯀꯣ ꯍꯣꯏꯕꯨ ꯅꯨꯡꯁꯤꯅ ꯂꯨꯅꯗꯤ ꯇꯧꯗꯤ ꯇꯧꯋꯦ ꯗꯣ ꯀꯔꯤꯅꯣ ꯑꯃꯗꯤ ꯂꯩꯕ
ꯍꯣꯏ ꯃꯥ ꯂꯩꯕꯗꯨꯅꯅꯦꯅꯦ ꯇꯟ ꯇꯟꯕꯗꯨꯅꯦ
ꯆꯍꯤꯗꯤ ꯑꯥ ꯌꯥꯎꯈ꯭ꯔꯦꯕ ꯅꯁꯥ ꯃꯁꯥꯛꯇꯨꯒ ꯀ꯭ꯋꯥ ꯑꯗꯨꯝ ꯆꯥꯔꯒ ꯂꯩꯌꯦ ꯇꯨꯆꯠꯆꯩꯌꯦ ꯃꯔꯛ ꯃꯔꯛꯇꯥꯗꯤ ꯃꯤꯗꯤ ꯐꯥꯗꯤ ꯄꯥꯏ ꯑꯗꯨꯨ ꯑꯣꯏꯁꯨ ꯃꯥꯅꯥ ꯀꯣ ꯑ ꯀꯣ ꯇꯔꯥ ꯑꯩꯒꯤ ꯃꯑꯣꯡꯁꯨ ꯀꯣ ꯈꯔ ꯂꯩꯕꯅꯦ ꯑꯩꯅ ꯑꯩꯗꯤ ꯃꯔꯛ ꯃꯔ ꯎꯝ ꯍꯥꯏꯗꯤ ꯑꯗꯨꯝ ꯋꯥ ꯉꯥꯡꯂꯤ ꯀꯣ ꯀꯣ ꯑꯗꯨꯝ ꯍꯥꯏꯌꯦꯅ ꯃꯥꯁꯨ ꯑꯩꯅ ꯍꯥꯏꯕꯒꯤ ꯑꯃꯛ ꯃꯑꯣꯡꯗ ꯑꯗꯨꯝ ꯍꯥꯏꯕꯅꯦꯕ ꯅꯍꯥꯟꯁꯦ ꯑꯩꯈꯣꯏꯔꯣꯝꯗ ꯂꯥꯛꯄ ꯃꯥꯜꯂꯦ ꯅꯣꯏꯅꯃꯥꯟꯅꯕꯤꯈꯣꯏ ꯑꯗꯣ ꯑꯗꯣ ꯑꯩꯗꯣ ꯕꯣꯛꯁꯅꯥꯕ ꯆꯠꯄ ꯑꯗꯣ ꯅꯣꯏꯔꯣꯝꯗ ꯂꯥꯛꯑꯦ ꯅꯣꯏꯒꯤ ꯒꯦꯠ ꯒꯦꯠꯀꯨꯝꯕꯗ ꯌꯥꯎꯔꯦ ꯍꯥꯏꯕ ꯑꯗꯣ ꯑꯩ ꯌꯨꯝꯗ ꯂꯩꯇꯦ ꯍꯥꯏꯕ
ꯑꯥ
ꯑꯗꯣ ꯅꯍꯥꯟꯁꯨ ꯃꯥ ꯍꯥꯏꯕ ꯑꯩꯗꯣ ꯑꯗꯨ ꯅꯨꯃꯤꯠꯇꯣ ꯌꯨꯝꯗ ꯂꯩꯇꯥꯕꯒꯤꯅꯦ ꯑꯩ ꯂꯝꯕꯤ ꯆꯠꯄꯒꯤ ꯍꯩꯈꯤꯕꯅꯦ ꯐꯣꯟꯒꯨꯝꯕ ꯃꯥꯒꯤ ꯀꯣꯜꯗꯣ ꯄꯥꯏꯈꯠꯇꯔꯥꯗꯤ ꯀꯔꯤ ꯀꯔꯤꯅꯣ ꯀꯣꯜ ꯄꯥꯏꯈꯥꯇ꯭ꯔꯦ ꯀꯦ ꯀꯔꯤꯔ ꯀꯦ ꯑꯗꯨꯃꯥꯏꯅ ꯑꯗꯨꯝ ꯍꯥꯡꯕꯅꯦ
ꯑꯥ ꯇꯧꯕꯅꯦ
ꯋꯥꯔꯤꯁꯨ ꯂꯤꯅꯤꯡꯉꯥꯏ ꯂꯩꯇꯦꯗ ꯍꯟꯅꯨꯕꯒꯤ ꯑꯗꯨꯝ ꯇꯨꯝ ꯈꯔ ꯑꯉꯥꯡ ꯑꯣꯏꯔꯗꯤ ꯑꯁ ꯑꯁ ꯋꯥꯔꯤꯗꯣ ꯂꯩꯌꯦꯅ
ꯂꯤꯅꯤꯡꯉꯥꯏꯁꯨ ꯂꯩꯇꯦ
ꯃꯤꯗꯤ ꯐꯌꯦ ꯅꯨꯡꯁꯤꯌꯦ ꯑꯩꯈꯣꯏꯕꯨꯁꯨ ꯂꯨꯅ ꯇꯥꯎꯋꯦ ꯑꯣꯖꯥꯅꯁꯨ ꯗ꯭ꯔꯣꯞ ꯀꯨꯝꯕ ꯇꯧꯕꯤꯌꯦꯅ ꯑꯩꯈꯣꯏꯕꯨ
ꯑꯗꯨ ꯃꯔꯛ ꯃꯔꯛꯇꯅꯤꯅꯦ ꯑꯗꯨꯝ ꯁꯥꯎꯅꯤꯡꯉꯛꯄꯗꯣ ꯃꯥꯒꯤ ꯋꯥꯉꯥꯡ ꯁꯉꯥꯡ ꯃꯥꯒꯤ ꯃ ꯍ ꯍꯧꯗ
ꯑꯗꯨ
ꯑꯩ ꯑꯩꯉꯣꯟꯗ ꯑꯃꯨꯛꯀ ꯍꯥꯏꯕꯤꯔꯗꯤ ꯑꯩ ꯑꯃꯨꯛꯀ ꯁꯥꯥꯎꯒꯅꯤ ꯅꯪ ꯅꯪ ꯁꯨꯃꯥꯏꯅ ꯇꯧꯋꯦ ꯍꯥꯏꯑꯦ ꯍꯥꯌꯦ ꯍꯥꯏꯔꯗꯤ ꯇꯧꯗꯦ ꯑꯩꯅꯥ ꯑꯃꯨꯛꯀꯥ
ꯅ ꯑꯩꯉꯣꯟ ꯅꯉꯣꯟꯗ ꯒꯨꯝ ꯀꯣꯜ ꯇꯧꯔꯗꯤ ꯑꯩꯒꯤ ꯋꯥꯔꯤꯁꯨ ꯂꯤꯅꯤꯡꯉꯥꯏ ꯃꯥꯟꯈ꯭ꯔꯦ ꯍꯧꯖꯤꯛꯇꯤ ꯑꯩ ꯃꯥꯒꯤ ꯀꯣꯜꯗꯣ ꯃꯔꯤꯔꯥ ꯀꯨꯝꯕꯅꯦ ꯄꯥꯏꯈꯠꯇꯕꯗꯣ
ꯎꯝ ꯐꯣꯟ ꯇꯧꯔꯁꯨ ꯄꯥꯏꯈꯠꯇꯦ ꯍꯥꯏꯒꯅꯤ ꯎꯝ
ꯆꯦꯡꯕꯤꯒꯦ ꯁꯥꯡꯁꯨ ꯁꯥꯡꯗꯅꯕꯒꯤꯅꯦ ꯍꯖꯥꯛꯇꯤ
ꯑꯁꯨꯣ ꯃꯔꯔꯛ ꯃꯔꯛ ꯑꯗꯨꯗꯤ ꯑꯁ ꯅꯪ ꯀꯣꯜ ꯇꯧꯕꯤꯌꯦ ꯑꯗꯨꯕꯨ ꯑꯩ ꯀꯣꯜ ꯦꯛ ꯇꯧꯅꯤꯡꯉꯥꯏ ꯀꯥꯎꯈ꯭ꯔꯕꯒꯤꯅꯦ ꯍꯥꯏꯕ ꯑꯃꯨꯛ ꯑꯃꯨꯛ ꯑꯗꯨꯒ ꯃꯔꯛ ꯃꯔꯛꯇꯅ ꯑꯩꯒꯤ ꯕꯦꯂꯦꯟꯁ ꯂꯣꯏꯈ꯭ꯔꯕꯒꯤꯅꯦ ꯑꯃꯨꯛꯀ ꯍꯥꯏꯕ
ꯎꯝ ꯄꯩꯁꯥꯗꯤ ꯄꯥꯏꯕ ꯃꯥꯜꯂꯦꯅ ꯃꯣꯏꯒꯤ ꯏꯃꯨꯡꯗꯣ
ꯄꯩꯁꯥ ꯄꯥꯏꯕꯅꯤꯅ ꯃꯥꯒꯤ ꯃꯥꯒꯤ ꯀꯩꯅꯣ ꯑꯁ ꯃꯥ ꯃꯆꯥꯅꯨꯄꯥꯒꯤ ꯅꯨꯄꯤꯗꯨꯁꯨ ꯑꯜꯃꯟ ꯌꯦꯟ ꯍꯥꯇꯔꯤ ꯑꯜꯃꯤ ꯀꯩꯅꯣ ꯇꯧꯕꯅꯤꯅꯦ ꯏꯖꯤꯞꯇꯒ ꯂꯩꯕꯅꯤ
ꯗ ꯂꯥꯛꯄ ꯅꯨꯄꯤꯗꯨꯔ
ꯑꯗꯨꯗꯤ ꯃꯥꯒꯤ ꯃꯌꯦꯕꯒꯤ ꯅꯨꯄꯤ
ꯑꯣ
ꯌꯥꯝꯃꯜ
ꯃꯆꯥ ꯃ ꯁꯨꯕꯗꯤ ꯅꯨꯡꯁꯤꯗꯤ ꯅꯨꯡꯁꯤꯕ ꯃꯥꯜꯂꯦ ꯁꯤ ꯍꯅꯨꯕꯥꯁꯦ
ꯍꯣꯏ ꯁꯤꯕꯅꯦ ꯃꯁꯨ ꯅꯨꯄꯤ ꯑꯃ ꯂꯩꯕꯅꯦ ꯅꯣꯏꯔꯒ ꯈꯔ ꯃꯨꯔꯒ ꯀꯣ ꯃꯥ ꯃꯥꯜ ꯈꯔ ꯃꯥꯜꯂꯒ ꯑꯗꯨꯕꯨꯗꯤ ꯃꯥꯅ ꯌꯥꯝ ꯅꯨꯡꯁꯤꯕꯅꯦ
ꯅꯁꯥꯄꯨꯗꯤ ꯐꯖꯔꯕꯔꯕꯅꯤꯅ ꯑꯗꯨꯗꯤ ꯀꯧ ꯑꯃ ꯑꯃꯗꯗꯤ ꯃꯁꯥꯕꯨꯗꯤ ꯐꯖꯔꯝꯅꯦꯕ
ꯑꯁ ꯐꯅ
ꯎ ꯌꯦꯡꯒꯤ ꯗꯨꯀꯥꯟ ꯆꯠꯀꯦꯔꯣ ꯅꯣꯣꯏ ꯅꯣꯣꯏꯁꯦ
ꯑꯩꯈꯣꯏꯅꯦ ꯃꯥꯅ ꯂꯥꯛꯑꯣ ꯍꯥꯏꯔꯗꯤ ꯂꯥꯛꯀꯅꯤ
ꯑꯣ ꯅꯣꯏ ꯗꯨꯀꯥꯟꯗꯣ ꯄꯣꯠꯆ ꯑꯝꯇꯁꯨ ꯂꯩꯇꯕ꯭ꯔꯣ
ꯂꯩꯕꯨꯗꯤ ꯂꯩꯌꯦ ꯑꯗꯨꯕꯨ ꯏꯟꯁꯥꯡ ꯅꯨꯄꯤꯗꯣ ꯌꯥꯝ ꯐꯗ꯭ꯔꯕ ꯅꯟꯁꯟ ꯃꯄꯤꯗꯣ ꯀꯩꯅꯣ ꯇꯧꯕ ꯊꯥꯔꯛꯇꯕ
ꯑꯣ
ꯍꯪꯗꯦ ꯄꯣꯠ ꯁꯤꯠꯇꯕꯅꯤꯅ ꯄꯠꯄ ꯅ ꯍꯥꯜꯂꯦꯕ ꯑꯩꯈꯣꯏꯒꯤꯗꯣ
ꯎꯝ ꯅꯨꯡꯉꯥꯏꯗꯤ ꯅꯨꯡꯉꯥꯏꯕ ꯃꯥꯜꯂꯦ ꯅꯣꯏꯒꯤ ꯃꯄꯨꯗꯨꯁꯨ
ꯍꯦ
ꯎꯝ
ꯃꯤꯅ ꯀꯔꯤ ꯍꯥꯏꯔꯒ ꯑꯃꯨ ꯍꯥꯏ
ꯅꯣꯏꯒꯤ ꯃꯄꯨꯗꯨꯁꯨ ꯅꯨꯡꯉꯥꯏꯕ ꯃꯥꯜꯂꯦꯕ ꯈꯔ ꯑꯉꯥꯡ ꯑꯣꯏꯕꯅꯤꯅ
ꯎꯝꯕꯁꯨ ꯅꯨꯡꯉꯥꯏꯗ ꯑꯗꯨꯝ ꯃꯤꯁꯉꯁꯨ ꯅꯪꯒꯤ ꯃꯄꯨꯗꯤ ꯑꯗꯨꯝ ꯐꯕꯅꯦ ꯐꯕꯅꯦ ꯑꯗꯨꯝ ꯍꯥꯏ ꯑꯗꯨꯒꯤ ꯍꯣꯏ ꯐꯔꯦ ꯌꯥꯝꯝꯃꯒꯅꯤ ꯍꯣꯏ ꯐꯩꯌꯦ ꯍꯥꯏꯅ ꯈꯨꯝꯕ ꯂꯩ ꯅꯣꯏꯁꯨ
ꯎꯝ ꯐꯥꯕꯕ ꯃꯥꯂꯅ ꯍꯥꯏꯗꯤꯃ ꯄꯨꯗꯣ
ꯃꯥꯒꯤ ꯋꯥꯉꯥꯡ ꯁꯉꯥꯡꯁꯨ ꯌꯥꯝ ꯇꯞꯄꯅꯦ ꯑꯗꯨꯝ ꯇꯧ ꯀꯣ ꯁꯃꯥꯏ ꯇꯧꯕꯤꯌꯨ ꯀꯣ ꯕꯗ ꯑ ꯑꯗꯨꯃꯗ ꯇꯥꯎꯗꯦ
ꯍꯈꯣꯏꯒꯣꯨꯝꯅ ꯄꯤꯛꯄ꯭ꯔꯥ
ꯍꯝ ꯌꯥꯝ ꯆ ꯆꯎ ꯄꯁ ꯆꯥꯎꯕꯁꯅꯠꯇ
ꯅꯣꯏ ꯅꯣꯏ ꯑꯅꯤꯁ ꯅꯪ ꯅꯨꯄꯥ ꯅꯪ ꯅꯨꯄꯥꯒ ꯅꯪꯁꯨ ꯇꯣꯛꯅꯥꯈ꯭ꯔꯅ ꯅ ꯅꯣꯏꯒꯤ ꯏꯃꯨꯡꯗꯣ ꯀ꯭ꯔꯤꯒꯤ ꯅꯨꯡꯁꯤꯕ꯭ꯔꯥ ꯀꯣ ꯅꯪꯁꯨ ꯑꯃꯨꯛ ꯍꯥꯏꯒꯦꯀꯣ
ꯌꯥꯗ꯭ꯔꯦ ꯑꯗꯨꯝ ꯇꯣꯛꯈ꯭ꯔꯅꯤꯗ
ꯑꯣ ꯑꯗꯣ ꯑꯗꯨꯝ ꯇꯧꯈ꯭ꯔꯅꯤꯗ ꯍꯥꯏꯔꯒ ꯃꯤꯒꯤ ꯃꯇ ꯁꯨꯝ ꯃꯥꯡꯍꯜꯂꯦꯕ ꯅꯪ ꯅꯪꯒꯤ ꯃꯇꯝꯁꯨ ꯃꯥꯡꯍꯜꯂꯦ
ꯑꯗꯣ ꯃꯥꯅꯅꯦꯅ ꯑꯩꯅ ꯅꯠꯇꯦꯅ
ꯃꯥꯅ ꯃꯥꯅ ꯉꯥꯏꯍꯥꯛ ꯉꯥꯏꯔꯒ ꯇꯣꯞꯅꯈ꯭ꯔꯁꯤ ꯍꯥꯏꯕ꯭ꯔꯣ
ꯑꯗꯨꯃꯠꯇꯦꯗ
ꯑꯣꯏꯔꯣꯏ ꯑꯣꯏꯔꯣꯏ ꯍꯥꯏꯔꯗꯤ ꯈꯔ ꯋꯥꯅꯁꯨ ꯋꯥꯅ ꯇꯣꯛꯄꯗ
ꯑꯗꯨꯅꯦ ꯑꯩꯁꯨ ꯅꯍꯥꯟꯕꯣꯟ ꯑꯩꯉꯣꯟꯗ ꯈꯔ ꯍꯥꯏꯕꯤꯕꯅꯦ ꯑ ꯁꯨꯃꯥꯏꯅ ꯇꯧꯕꯒꯤ ꯑꯩꯗꯤ ꯇꯟꯈ꯭ꯔꯦꯗ ꯍꯥꯏꯅ ꯍꯥꯏ ꯑꯗꯨꯝ
ꯑꯗꯨꯒꯤ ꯍꯧꯖꯤꯛꯀꯥꯟ ꯍꯧꯖꯤꯛꯀꯥꯟꯗꯤ ꯑꯗꯨꯝ ꯐꯣꯟꯒꯨꯝꯕꯁꯨ ꯐꯥꯎꯅꯗ꯭ꯔꯦꯗ ꯐꯖꯅ ꯐꯥꯎꯅꯗ꯭ꯔꯦ ꯑꯗꯨ ꯅꯍꯥꯟꯒꯨꯝꯅ ꯑꯗꯨꯝ ꯃꯥꯅ ꯇꯧꯅꯤꯡꯔꯛꯄ ꯃꯇꯝꯗ